ꯆꯥꯛ ꯆꯥꯕꯤꯔꯕꯣ
ꯆꯥꯗ꯭ꯔꯤꯌꯦ ꯅꯪꯗꯤ
ꯆꯥꯗ꯭ꯔꯤ ꯏꯕꯦꯝꯃ
ꯀꯔꯤ ꯃꯊꯦꯜꯅꯣ ꯑꯣ ꯃꯔꯝ ꯌꯥꯝꯃꯣꯏꯀꯣ
ꯃꫭꯛꯄꯅꯦ
ꯌꯥꯔꯦ ꯌꯥꯔ‌ꯦ ꯇ꯭ꯔꯦꯅꯤꯡ ꯂꯣꯏꯗꯣꯏꯔꯦ
ꯎꯝ ꯈꯔ ꯑꯗꯨꯝ ꯇꯧꯔꯛꯀꯅꯤ
ꯆꯥꯛ ꯌꯦꯟꯁꯥꯡ ꯊꯣꯡꯕ ꯍꯥꯏꯔꯦ ꯍꯩꯔꯦ ꯅꯠꯇ꯭ꯔꯥ
ꯍꯩꯔꯦ ꯃꯥꯅꯦ ꯅꯪ ꯀꯩꯀꯩ ꯍꯩꯔꯦ ꯍꯥꯏꯔꯛꯑꯣꯅꯦ
ꯑꯩꯅ ꯍꯩꯇꯕ ꯂꯩꯇꯦꯗ
ꯎ
ꯑꯁꯦꯡꯕꯩꯀꯣ ꯑꯩ ꯑꯩꯅ ꯑꯩꯅ ꯌꯥꯝ ꯊꯣꯛꯅꯤꯡꯉꯦ ꯑꯩ ꯍꯧꯖꯤꯛꯁ‌ꯦ ꯆꯒꯦꯝ ꯄꫭꯝꯕ ꯌꯥꯝ ꯊꯣꯛꯅꯤꯡꯉꯦꯕ ꯑꯩ ꯆꯒꯦꯝ ꯃꯣꯕꯁꯦ ꯌꯥꯝ ꯄꯥꯝꯃꯦꯕ
ꯑꯩꯅꯅꯦ ꯆꯖꯦ ꯆꯒꯦꯝ ꯄꯣꯝꯕꯁꯦ ꯈꯣꯏꯗꯥꯗꯦꯕ
ꯈꯣꯏꯗꯥꯗꯤꯌꯦ ꯀꯩꯒꯤ
ꯈꯪꯗꯦ ꯆꯥꯅꯤꯡꯗꯦ ꯆꯒꯦꯝꯄꯣꯝꯕ ꯑꯗꯒꯤꯗꯤ ꯑꯃ ꯁꯒꯣꯜ ꯍꯋꯥꯏꯗ ꯌꯥꯎ ꯁꯒꯣꯜ ꯍꯋꯥꯏꯗ ꯌꯥꯎ ꯁꯒꯣꯜ ꯍꯋꯥꯏꯒ ꯁꯒꯣꯜ ꯍꯋꯥꯏꯗꯒ ꯉꯥꯒ ꯊꯦꯡꯅꯕꯁꯦ
ꯑꯩꯁꯨ ꯆꯥꯅꯤꯡꯗꯦꯌꯦ ꯑꯗꯨꯗꯤ
ꯎꯠꯇꯅꯦ ꯆꯅꯤꯡꯗꯤ
ꯆꯒꯦꯝꯄꯣꯝꯕꯕꯨꯗꯤ ꯆꯥꯅꯤꯡꯕ
ꯎꯝ
ꯀꯩꯀꯩ ꯍꯥꯏꯗꯤ ꯑꯗꯣ ꯏꯕꯥꯅꯤꯗꯣ ꯃꯥꯟꯅꯕꯅꯤꯉꯣ ꯍꯥꯏꯗꯤꯅꯦ ꯑꯃ ꯉꯥꯃꯨꯒꯨꯝꯕ ꯑꯗꯨꯗꯒꯤ ꯑꯃ ꯃꯀꯣꯛꯁꯨ ꯃꯀꯣꯛꯀꯩ ꯏꯁꯅꯦꯛ ꯃꯥꯟꯕ ꯃꯌꯥꯝꯁꯦ ꯑꯟꯇꯔꯁꯇꯥꯅꯤꯡꯗꯕꯗꯤ ꯃꯥꯅꯤ ꯌꯥꯝ ꯃꯥꯟꯅꯕꯅꯦ ꯍꯥꯏꯕ
ꯎꯝ ꯑꯗꯨꯅꯦ ꯍꯥꯏꯁꯦ
ꯑꯗꯩ ꯈꯪꯗ ꯅꯣꯏꯗꯤ ꯅꯣꯏꯗꯤ ꯆꯥꯛꯂꯨꯔꯕꯣ
ꯑꯩꯈꯣꯏ ꯆꯥꯛ ꯂꯣꯏꯔꯦ
ꯆꯥꯔꯕ ꯑꯩꯈꯣꯏꯁꯨ ꯃꯥꯟꯂꯅꯤ ꯂꯣꯏꯔꯝꯒꯅꯤ
ꯎꯝ ꯆꯥꯕꯗꯤ ꯋꯥꯠ ꯂꯤꯗ
ꯎꯝ ꯑꯩꯈꯣꯏꯕꯥꯁꯨ ꯄꯣꯠꯆꯩ ꯁꯥꯕ ꯂꯣꯏꯗ ꯉꯥꯏꯦꯕꯀꯣ ꯉꯁꯤꯗꯤ ꯑꯩꯈꯣꯏꯕꯈꯣꯏ ꯑꯩꯈꯣꯏꯕꯥꯅ ꯆꯥꯛꯇꯣ ꯈꯤꯇꯪ ꯊꯣꯡꯉ ꯊꯣꯡꯉꯦ ꯈꯨꯃꯅ ꯏꯟꯖꯥꯡ ꯊꯣꯡꯕꯅꯤ ꯂꯣꯏꯔꯝꯃꯅꯤ ꯀꯩ ꯊꯣꯡꯕꯅꯣꯗꯤ ꯈꯪꯗꯦ ꯑꯌꯨꯛꯇꯨ ꯁ ꯂꯩꯕ ꯀꯨꯏꯗꯔꯦꯍꯥꯕꯥ ꯑꯉꯥꯡ ꯑꯦꯛꯖꯥꯝ ꯀꯩꯅꯣ ꯇꯧꯁꯜꯂꯛꯄꯒꯤ ꯄꯨꯨꯡ
ꯑꯗꯨꯏ ꯍꯥꯏꯔꯗꯤ
ꯄꯨꯨꯡ ꯄꯨꯡ ꯇꯔꯨꯛꯇ ꯄꯨꯡ ꯇꯔꯨꯛꯇ ꯍꯥꯏꯔꯛꯑꯣ
ꯑꯦꯛꯖꯥꯝ ꯂꯣꯏꯅꯔꯕꯅꯤꯅꯅꯦ ꯉꯥꯏꯍꯥꯛ ꯉꯥꯏꯍꯥꯛꯇꯪ ꯇꯧꯔꯒ ꯇꯥꯛ ꯇꯥꯛ ꯊꯥꯗꯣꯛꯄꯤꯅꯦ
ꯑꯩꯗꯧꯅꯦ ꯑꯃꯃꯨꯛ ꯂꯣꯏꯔꯛꯀꯅꯤ ꯑꯃꯃꯨꯛ ꯂꯔꯛꯀꯅꯤ ꯑꯃ ꯂꯣꯏꯔ ꯑꯃ ꯑꯃ ꯂꯣꯏꯔ ꯑꯃ ꯂꯣꯏꯔ ꯑꯃꯨꯛ ꯁꯧꯅꯤꯡꯉꯛꯑꯦ ꯍꯥꯏꯕ ꯑꯗꯨꯗꯒꯤ ꯄꯨꯡ ꯇꯔꯨꯛꯇ ꯊꯥꯒꯗꯕꯁꯤꯅꯅꯦ ꯄꯨꯡ ꯄꯨꯡ ꯈꯤꯛꯇꯪ ꯀꯩꯅꯣ ꯇꯧꯕ ꯄꯨꯡ ꯃꯔꯤꯗꯒꯤ ꯄꯨꯡ ꯇꯔꯈꯥꯏ ꯑꯗꯨꯝ ꯇꯥꯈꯤꯕ ꯑꯗꯨ ꯇꯁꯦꯡꯅ ꯍꯥꯏꯔꯗꯤ ꯃꯔ ꯑꯃ ꯄꯨꯡ ꯃꯉꯥꯗꯒꯤ ꯇꯔꯈꯥꯏ ꯇꯧꯕꯗꯣ ꯑꯗꯨꯅ ꯍꯦꯟꯅ ꯐꯔꯝꯃꯦ ꯍꯥꯏꯕ ꯈꯪꯉꯕ
ꯑ ꯉꯟꯅ ꯇꯧꯕꯗꯗꯤ ꯉꯟꯅ ꯂꯥꯛꯄꯤꯗꯕ ꯌꯥꯎꯏꯗꯅ
ꯍꯣꯏ ꯑꯗꯨꯗꯒꯤ ꯁ꯭ꯀꯨꯜ ꯑꯩꯅ ꯍꯥꯏꯔꯤꯕ ꯁ꯭ꯀꯨꯜ ꯀꯥꯔꯗꯤ ꯄꯨꯡ ꯀꯩꯅꯣ ꯇꯧꯔꯅꯤꯅ ꯄꯨꯡꯗꯣ ꯑꯥ ꯃꯔꯤꯃꯈꯥꯏꯗꯩꯅ ꯇꯔꯨꯛ ꯐꯥꯎ ꯑꯗꯨꯝ ꯇꯧꯔꯅꯤ ꯍꯥꯏꯗꯤ ꯍꯧꯖꯤꯛ ꯑꯩꯅ ꯍꯥꯏꯕꯅꯦꯕ ꯍꯧꯖꯤꯛꯇꯤ ꯁ꯭ꯀꯨꯜ ꯀꯥꯗꯕꯒꯤ ꯁꯨꯝ ꯑꯩꯅ ꯁ꯭ꯀꯨꯜ ꯀꯥꯗꯕꯒꯤ ꯁꯨꯝ ꯄꯨꯡ ꯇꯔꯨꯛꯇꯒꯤ ꯍꯧꯔꯒ ꯑꯟꯗ ꯄꯨꯡ ꯃꯔꯤꯗ ꯍꯧꯔꯒ ꯇꯔꯨꯛ ꯁꯨꯝ ꯇꯧꯕꯤꯕ ꯋꯥꯅꯤ ꯁ꯭ꯀꯨꯜ ꯀꯥꯔꯗꯤ ꯑꯗꯨꯝ ꯄꯨꯡ ꯃꯔꯤ ꯃꯈꯥꯏꯗꯒꯤ ꯑꯗꯨꯝ ꯑꯗꯨꯝ ꯄꯨꯡ ꯇꯔꯨꯛꯇ ꯂꯣꯏꯁꯦ ꯑꯗꯨꯝ ꯑꯁꯨꯃꯥꯏꯅ ꯑꯗꯨꯝ ꯂꯣꯏꯅꯤꯅ ꯍꯥꯏꯕ
ꯎꯝ
ꯑꯁ ꯉꯝꯝꯕꯣꯗꯤ ꯑꯩꯅ ꯁꯨꯝ ꯑꯩ ꯃꯣꯏꯒꯤ ꯁꯨꯝ ꯈꯜꯂꯕꯗꯤ ꯀꯃꯥꯏꯅ ꯇꯧꯗꯣꯏꯕ
ꯃꯥꯅꯦ
ꯑꯗꯨꯗ ꯁꯤꯡꯖꯨ ꯁꯤꯡꯖꯨꯗꯣ ꯍꯥꯏꯔꯛꯑꯣ
ꯑꯩꯁꯨꯅꯦ ꯑꯉꯥꯡꯗꯣ ꯑꯩ ꯅꯨꯄꯥ ꯃꯆꯥ ꯈꯔ ꯆꯥꯎꯕ ꯑꯃ ꯌꯥꯎꯕꯗꯣ
ꯎꯝ
ꯃꯥꯇꯣ ꯇꯨꯏꯁꯟ ꯑꯅꯤ ꯆꯠꯄꯅꯤꯅ ꯉꯟꯈꯠꯄ ꯌꯥꯗꯕ ꯃꯥꯗꯣ ꯀꯩꯒꯨꯝꯕ ꯇꯨꯏꯁꯟ ꯑꯅꯤ ꯆꯠꯂꯝꯗ꯭ꯔꯗꯤ ꯉꯟꯇꯥ ꯇꯧꯊꯣꯛꯑ ꯉꯟꯇꯥ ꯂꯣꯏꯕ ꯌꯥꯕ ꯄꯣꯠꯅꯦꯕ
ꯎꯝ ꯎꯝ
ꯑꯗꯨ ꯑꯗꯨꯗꯤꯅꯦ ꯅꯣꯏꯗꯣ ꯁꯟꯗꯦꯗꯔ ꯀꯩꯅꯣ ꯂꯥꯛꯎꯀꯣ
ꯍꯣꯏ ꯀꯩꯀꯩ ꯆꯥꯖꯦ ꯍꯥꯏꯅꯣ
ꯁꯤꯡꯖꯨ ꯑꯃ ꯆꯥꯔꯁꯦ ꯍꯩꯅꯧ ꯑꯃ ꯆꯥꯔꯁꯤ
ꯎꯝ
ꯀꯩꯅꯣ ꯇꯧꯋꯦ ꯃꯤꯃꯤ ꯍꯧꯖꯤꯛꯀꯥꯟ ꯃꯤꯃꯤ ꯐꯪꯗꯦ ꯕꯦꯝꯃ ꯆꯥꯍꯧꯔꯖꯦ ꯑꯗꯨꯅ ꯎꯝ ꯕꯖꯥꯔꯗ ꯑꯩꯈꯣꯏ ꯃꯥ ꯃꯤꯃꯤ ꯕꯖꯥꯔꯗ ꯐꯪꯗꯦ ꯑꯗꯒꯤꯗꯤ ꯂꯪꯊꯕꯥꯜꯗ ꯑꯃꯨꯛ ꯀꯣꯏꯊꯤ ꯊꯤꯔꯨꯔꯦ ꯂꯪꯊꯕꯥꯜ ꯂꯣꯝꯗꯖꯨ ꯐꯪꯗ꯭ꯔꯦ ꯑꯗꯨꯒ ꯂꯩꯔꯛ ꯈꯨꯜꯂꯛꯇ ꯍꯣꯜꯁꯦꯜ ꯐꯝꯕ ꯂꯩꯗꯅ ꯃꯣꯏꯗꯤ ꯑꯃ ꯇꯞ ꯇꯞꯅ ꯁꯤꯠꯂꯤꯗꯅ ꯑꯗꯨꯗꯨꯒꯤ ꯑꯗꯨꯏ ꯃꯐꯝꯗꯨꯗꯒꯤ ꯑꯗꯨꯢ ꯃꯐꯝ ꯊꯤꯔꯒ ꯃꯤꯃꯤ ꯂꯧꯔꯨꯢꯅꯤ ꯢꯕꯦꯝꯃ
ꯍꯥꯏꯃ ꯁꯥ ꯑꯩꯈꯣꯏ ꯑ
ꯆꯤꯞꯁꯁꯨꯅꯦ ꯆꯤꯞꯁ ꯑꯗꯒꯤꯗꯤ ꯑꯥ ꯁꯪꯒꯣꯝ ꯄꯦꯛꯀꯦꯠ ꯑꯗꯒꯤꯗꯤ ꯃꯤꯃꯤꯒꯨꯝꯕ ꯍꯥꯏꯗꯤ ꯃꯄꯥꯟ ꯂꯣꯝꯗꯩ ꯄꯨꯁꯜꯂꯛꯄꯁꯤꯡꯁꯦ ꯑꯝꯇ ꯐꯪꯗꯦ ꯍꯥꯏꯕ
ꯃꯥꯅꯦ ꯑꯗꯣ ꯑꯗꯨꯗꯤ ꯑꯝꯇꯁꯨ ꯆꯦꯟꯕ ꯌꯥꯗ꯭ꯔꯕꯅꯦ ꯍꯧꯖꯤꯛ ꯅꯨꯡꯉꯥꯏꯗꯣꯏꯖꯦ ꯃꯌꯥꯡ ꯄꯥꯡꯒꯟ
ꯃꯥꯅꯦ ꯄꯥꯡꯒꯟꯅꯦ ꯢꯕꯦꯝꯃ ꯌꯥꯝ ꯅꯨꯡꯉꯥꯏꯔꯤꯖꯦ ꯃꯣ ꯃꯣꯏꯗꯤ ꯀꯔꯕꯥꯔ ꯌꯥꯝ ꯊꯤ ꯄꯥꯡꯒꯟꯗꯤꯅꯦ ꯅꯨꯡꯉꯥꯏꯔꯦꯕ
ꯎꯝ ꯑꯁ ꯈꯪꯗꯦꯗ ꯃꯥꯏ ꯇꯩꯅꯕ ꯀꯩꯀꯩꯁꯨ ꯂꯣꯏꯁꯤꯜꯂꯛꯑꯦ ꯍꯥꯏꯕ ꯅꯪꯕꯣ
ꯑꯗꯨꯅꯦ ꯑꯊꯣ ꯃꯥꯏ ꯇꯩꯅꯕꯖꯦ ꯕꯖꯥꯔꯗ ꯆꯠꯂꯒ ꯀꯣꯏꯊꯤ ꯊꯤꯔꯒꯗꯤ ꯂꯩꯕꯗꯤ ꯌꯥꯗꯣꯏꯅꯦꯕ ꯑꯗꯣ ꯑꯣꯐꯔꯗꯤ ꯐꯪꯉꯣꯏꯗꯣꯏꯅꯦꯕ
ꯑꯗꯨꯅꯦ ꯍꯥꯏꯖꯦ ꯑꯣꯐꯔꯗꯤ ꯐꯪꯉꯣꯏꯗꯣꯏꯅꯦꯕ ꯍꯥꯏꯗꯤ ꯑꯗꯨꯝ ꯏꯟꯁꯇꯥꯗ ꯃꯤ ꯃꯌꯥꯝ ꯌꯣꯟꯅꯩ ꯃꯌꯥꯝꯖꯦ ꯑꯗꯨꯝ ꯂꯩꯕ ꯌꯥꯏ ꯑꯗꯣ ꯑꯣꯐꯔꯗꯤ ꯁꯨꯡꯂꯩ ꯑꯃꯇ
ꯎꯝ ꯂꯩꯇꯦꯗ ꯑꯗꯩ ꯑꯩꯈꯣꯏ ꯁ꯭ꯋꯥꯏꯗ ꯐꯪꯅꯔꯤꯕ ꯃꯌꯥꯝꯁꯦ ꯑꯗꯩ ꯍꯥꯏꯗꯤ ꯀꯦ ꯕ꯭ꯌꯨꯇꯤ ꯑꯣꯏꯔꯣ ꯑꯃꯕꯨ ꯑꯣꯏꯔꯣ ꯂꯣꯏ ꯌꯣꯟꯅꯩꯅꯦ ꯑꯗꯨ ꯑꯣꯏꯔꯒꯁꯨ ꯗꯣ ꯃꯣꯏ ꯑꯣꯐꯔ ꯈꯨꯄꯤꯖꯤꯒ ꯑꯩꯈꯣꯏꯅ ꯆꯦꯟꯕꯗ ꯐꯪꯕ ꯑꯣꯐꯔꯗꯨꯒ ꯃꯥꯟꯅꯗꯦꯕ
ꯈꯦꯠꯅꯩ ꯍꯥꯏꯕ ꯑꯗꯨꯅ ꯍꯥꯏꯖꯦ ꯑꯗꯨꯅ ꯑꯗꯣ ꯑꯩꯅ ꯑꯉꯥꯡ ꯃꯄꯥꯟꯂꯣꯝꯗ ꯂꯩꯕꯗꯨ ꯀꯩꯅꯣ ꯇꯧꯔꯒ ꯀꯛꯑꯒ ꯃꯣꯏꯗ ꯄꯣꯁꯇ ꯊꯥꯍꯜꯂꯛꯄ ꯌꯥꯒꯗ꯭ꯔ ꯈꯜꯂꯤꯅꯦ
ꯎꯝ ꯑꯗꯣ ꯄꯣꯁꯇ ꯊꯥꯍꯜꯂꯛꯄꯖꯨ ꯆꯞ ꯃꯥꯟꯅꯗꯣꯏ ꯅꯠꯇ꯭ꯔꯣ
ꯑꯗꯨꯅꯤ ꯃꯣꯏ ꯑꯗꯣ ꯃꯣꯏꯅꯗꯤ ꯁꯨꯃꯥꯏꯅ ꯄꯣꯁꯇ ꯊꯥꯔꯛ ꯄꯣꯠꯇ ꯊꯥꯔꯛ ꯑꯩꯈꯣꯏ ꯗꯥ ꯍꯣꯏꯅ ꯃꯥꯏ ꯅꯨꯄꯤꯗꯣ ꯑꯥꯗ ꯂꯩꯕꯗꯣ ꯅꯣꯏ ꯑꯗꯨꯗ ꯀꯛ ꯈꯜꯂꯒ ꯄꯣꯁꯇ ꯊꯥꯍꯜꯂꯎ ꯀꯩꯅꯣ ꯌꯥꯅꯤ ꯀꯥꯢꯅꯒ ꯍꯥꯏꯗꯣ ꯈꯪꯗꯦ ꯆꯞ ꯃꯥꯟꯗꯣꯏ ꯅꯠꯇ꯭ꯔꯣ ꯑꯗꯨ ꯂꯥꯛꯇꯣꯏꯗꯨꯕ ꯑꯩꯁꯨ ꯈꯜꯂꯤꯅꯦ ꯍꯥꯏꯕ
ꯀꯩꯒꯨꯝꯕ ꯄꯣꯁꯇ ꯊꯥꯕꯗꯣ ꯐ꯭ꯂꯥꯏꯠꯀꯤ ꯐ꯭ꯂꯥꯏꯠꯇ ꯊꯥꯕ ꯑꯣꯏꯇꯥꯔꯗꯤ ꯌꯥꯗꯣꯏꯅꯦꯕ ꯊꯨꯗꯣꯏꯅꯦꯕ ꯑꯗꯨꯒ ꯃꯈꯥꯗ ꯇ꯭ꯔꯦꯟꯒꯨꯝꯕꯗ ꯊꯥꯕ ꯑꯣꯏꯇꯥꯔꯗꯤ ꯆꯞ ꯃꯥꯟꯅꯗꯣꯏꯅꯦꯕ
ꯑꯗꯨꯅꯦ ꯍꯥꯏꯁꯦ
ꯎꯝ ꯐ꯭ꯂꯥꯏꯠꯇ ꯊꯥꯕꯗꯨꯗꯤ ꯄꯩꯁꯥ ꯌꯥꯝ ꯇꯥꯡꯉꯦ
ꯗꯨꯅꯦ
ꯑꯗꯣ ꯑꯃꯗꯤ ꯌꯥꯕꯅꯦ ꯀꯣꯔꯤꯌꯔ ꯁꯥꯔꯚꯤꯁ ꯑꯃ ꯂꯩꯕꯅꯦ ꯍꯧꯖꯤꯛ ꯌꯥꯝꯅ ꯄ꯭ꯔꯥꯏꯚꯦꯠ ꯀꯤ ꯀꯣꯔꯤꯌꯔ ꯁꯥꯔꯕꯤꯁ ꯌꯥꯝ ꯊꯣꯛꯑꯕꯅꯦ
ꯑꯗꯣ ꯍꯥꯏꯗꯤ ꯃꯤ ꯃꯌꯥꯝ ꯑꯗꯨꯝ ꯄꯣꯠ ꯆꯦꯟꯅꯩꯁꯩ ꯑꯩ ꯍꯥꯏꯗꯤ ꯎꯝ ꯏꯟꯁꯇꯥꯗ ꯌꯣꯜꯂꯤ ꯃꯌꯥꯝꯁꯦ ꯑꯗꯨꯝ ꯃꯤ ꯃꯌꯥꯝ ꯄꯣꯠ ꯑꯅꯧ ꯑꯅꯧ ꯀꯥꯏꯅꯩꯁꯤꯡꯁꯤꯗꯤ ꯑꯗꯨ ꯃꯣꯏꯁꯨ ꯑꯗꯨꯃꯥꯏꯅ ꯆꯤꯟꯕ ꯑꯣꯏꯔꯝꯗꯧ ꯃꯥꯜꯂꯦꯕ
ꯑꯗꯣ ꯐꯤꯔꯣꯟꯜꯁꯦ ꯈꯪꯉꯕ꯭ꯔꯥ ꯑꯩ ꯅꯍꯥꯟ ꯑꯃꯨꯛ ꯊꯦꯡꯅꯕ ꯀꯥꯟꯗ ꯃꯣꯏꯗꯣ ꯃꯄꯥꯥꯟ ꯂꯝꯗ ꯆꯠꯂꯒ ꯑꯃ ꯀꯩ ꯍꯥꯏꯅꯤ ꯕꯦꯡꯀꯣꯛ ꯊꯥꯏꯂꯦꯟꯒꯨꯝꯕ ꯆꯠꯂꯒ ꯀꯩꯅꯣ ꯇꯧꯕꯗꯣ ꯗꯥꯏꯔꯦꯛ ꯗꯥꯏꯔꯦꯛ ꯍꯦꯟ ꯄꯤꯛ ꯇꯧꯔꯒ ꯄꯣꯔꯛꯄꯩ ꯇꯥꯏꯞ ꯇꯧꯋꯦ ꯍꯥꯏꯕ
ꯑꯣ ꯃꯤꯅ ꯊꯥꯒꯠꯂꯛꯄꯗꯣ
ꯑꯧ ꯆꯠꯅꯤꯡꯗ꯭ꯔꯣ
ꯆꯠꯅꯤꯡꯉꯦ ꯑꯩꯁꯨ ꯑꯗꯨꯃꯥꯏꯅ
ꯎꯝ ꯐꯤꯔꯣꯟ ꯗ꯭ꯔꯦꯁ ꯐꯖꯥ ꯐꯖꯥ ꯂꯥꯏꯅꯤꯡ ꯑꯦ
ꯐꯖꯩꯉꯣ ꯑꯗꯨꯗꯒꯤ ꯑꯗꯨꯣ ꯏꯟꯁꯥꯗ ꯌꯣꯟ ꯢꯕꯦꯝꯃ ꯐꯖ ꯐꯖꯕ ꯃꯌꯥꯝ ꯌꯥꯝ ꯌꯥꯎꯔꯤ ꯢꯕꯦꯝ
ꯌꯥꯎꯔꯦ ꯑ ꯍꯧꯖꯤꯛꯀꯥꯟ ꯍꯥꯏꯗꯤ ꯂꯩꯁꯥ ꯑ ꯂꯩꯁꯥ ꯂꯩꯁꯥꯕꯤ ꯃꯆꯥꯅꯁꯨ ꯌꯣꯜꯂꯕꯅꯤꯅ ꯑ ꯐꯖꯕꯁꯨ ꯈꯟꯕ ꯍꯩꯔꯦꯗꯅ
ꯃꯥꯅꯦ ꯑꯗꯨꯒ ꯑꯩꯈꯣꯏ ꯏꯅꯃꯣꯟꯒꯤ ꯀꯥꯏꯕꯗ ꯃꯤ ꯃꯌꯥꯝ ꯕꯣꯔꯥ ꯕꯣꯔꯥ ꯕꯣꯔꯥ ꯂꯥꯛꯑꯦꯅꯦ ꯍꯥꯏꯁꯦ
ꯑꯩꯈꯣꯏꯁꯨ ꯑꯝꯇꯪ ꯆꯠ ꯌꯥꯏ
ꯌꯥꯢꯌꯦ
ꯃꯥ ꯐꯖꯕ ꯀꯥꯏꯔꯝꯗꯥꯏꯗ ꯍꯥꯏꯔꯛꯑꯣ ꯍꯥꯏꯑꯣ
ꯍꯣꯏ ꯑꯗꯨ ꯑꯩꯈꯣꯏꯅꯤ ꯃꯥꯅꯦ ꯑꯩꯈꯣꯏꯅ ꯁꯤꯗꯩ ꯁꯤꯗ ꯄꯨꯣꯔꯛꯄꯅ ꯃꯥꯅꯦ ꯑꯗꯒꯤ ꯁꯤꯗ ꯄꯨꯔꯛꯄ ꯍꯥꯏꯁꯦ ꯍꯥꯏꯗꯤ ꯃꯥꯁꯨ ꯋꯥꯅ ꯄꯣꯔꯛꯄꯅꯤꯅ ꯂꯨꯄꯥ ꯇꯔꯥ ꯀꯨꯟꯗꯤ ꯈꯤꯇꯪꯗꯤ ꯑꯗꯨꯝ ꯍꯦꯟꯖꯔꯝꯗꯣꯏꯅꯦꯕ
ꯃꯥꯅꯦ
ꯅꯠꯇ꯭ꯔꯥ ꯑꯗ ꯆꯠꯂꯒ ꯐꯠꯂꯧꯕꯗꯨꯅ ꯐꯠꯇ꯭ꯔꯥ ꯍꯥꯏꯗꯤ ꯃꯥꯁꯨ ꯑꯥꯗꯒꯤ ꯋꯥꯅꯕ ꯕꯣꯔꯥ ꯃꯌꯥꯝ ꯃꯌꯥꯝꯗꯣ ꯄꯨꯔꯛꯑꯅꯤ ꯑꯗꯩ ꯑꯩꯈꯣꯏꯅ ꯑꯃꯨꯛ ꯈꯜꯂꯒ ꯑꯃꯨꯛ ꯄꯩꯁꯥ ꯑꯗꯨꯝ ꯀꯩꯅꯣ ꯇꯧꯕꯗꯨꯅꯤ ꯑꯗꯨꯒꯤ ꯍꯥꯏꯗꯤ ꯃꯥꯁꯨ ꯃꯤꯗꯣ ꯗꯨꯝ ꯍꯥꯏꯗꯤ
ꯎꯝ
ꯀꯔꯕꯥꯔꯅꯤꯅ ꯅꯠꯇ꯭ꯔꯅꯦ
ꯃꯥꯅꯦ ꯑꯗꯒꯤ ꯑꯥꯗ ꯂꯩꯕꯗꯨꯅ ꯍꯦꯟꯅꯁꯨ ꯈꯟꯐꯝꯗꯣ ꯅꯨꯡꯉꯥꯏꯗꯣꯏ ꯅꯠꯇ꯭ꯔꯣ
ꯃꯥꯅꯦ ꯐꯨꯠ ꯄꯥꯠꯇ ꯃꯌꯥꯝꯒ ꯌꯣꯟꯕꯗꯣ ꯑꯗꯨꯝ ꯑꯍꯣꯡꯕ ꯃꯌꯥꯝ ꯌꯥꯎꯕꯅꯦ ꯍꯥꯏꯕ ꯑꯗꯨꯗꯒꯤꯅꯦ ꯁꯨꯝ ꯐꯖꯅ ꯐꯝꯊꯔꯒ ꯅꯪꯅ ꯈꯟꯗ ꯍꯥꯏꯔꯗꯤ ꯐꯕ ꯐꯖꯅ ꯐꯝꯊꯔꯒ ꯃꯌꯥꯝ ꯃꯌꯥꯝ ꯌꯥꯎꯕꯅꯦ ꯍꯥꯏꯕ ꯇꯔꯥ ꯀꯨꯟꯕꯤ ꯑꯃ ꯐꯖꯕ ꯑꯗꯨꯝ ꯃꯌꯥꯝ ꯌꯥꯎꯕꯅꯦ ꯍꯥꯏꯕ
ꯑꯩ ꯍꯩꯇꯕꯒꯤꯅꯦ ꯍꯥꯏꯕ ꯑꯗꯒꯤ ꯀꯣꯛ ꯉꯦꯛꯇ ꯉꯥꯎꯔꯛꯑꯦ ꯍꯥꯏꯕ ꯑꯃ ꯍꯥꯏꯗꯤ ꯀꯩꯒꯤꯅꯣ ꯈꯪꯗꯦ ꯃꯅꯝꯁꯦ ꯌꯥꯝ ꯍꯩꯩꯅꯗꯦ ꯍꯥꯏꯕ ꯑꯩ
ꯎꯝ
ꯑꯗꯨꯒꯤꯅꯦ ꯑꯩꯅ ꯂꯦꯞꯄ ꯈꯜꯂꯤꯅꯣ ꯑꯗꯨꯒꯅꯦꯕ ꯑ ꯃꯤꯅ ꯍꯦꯠꯇ ꯌꯦꯡꯉꯛꯄꯣꯏꯗ ꯈꯜꯂꯦ ꯍꯥꯏꯕ ꯐꯤꯔꯣꯟꯖ‌ꯦ ꯑꯃꯣꯠ ꯐꯤꯔꯣꯟꯖ‌ꯦ ꯑꯃꯣꯠꯄ ꯁꯦꯠꯂꯒ ꯃꯥꯏ ꯃꯤꯠ ꯂꯣꯏ ꯈꯨꯝꯖꯜꯂ ꯂꯥꯛꯇꯥꯥꯔꯦ ꯃꯊꯪꯗꯗꯤ ꯌꯨꯝꯗ ꯂꯩꯕꯩ ꯐꯤꯔꯣꯟꯒꯤ ꯇꯥꯏꯞ ꯁꯦꯠꯂ
ꯑꯗꯣ ꯑꯗꯨꯅ‌ꯦ ꯍꯧꯖꯤꯛꯇꯤꯅꯦ ꯈꯪꯕ꯭ꯔꯥ ꯑꯗꯨꯃꯥꯏꯅ ꯕꯖꯥꯔ ꯆꯠꯄꯖ‌ꯦꯀꯣ ꯍꯥꯏꯗꯤ ꯃꯤ ꯀꯅꯥꯝꯇ ꯑꯗꯨꯝ ꯄꯛꯂꯩ ꯂꯩꯔꯒ ꯑꯗꯨꯝ ꯒꯥꯔꯤ ꯐꯠ ꯐꯠ ꯊꯧꯔ ꯑꯗꯨꯝ ꯆꯠꯅꯔꯦ ꯍꯥꯏꯕ ꯍꯥꯏꯗꯤ ꯊꯥꯏꯅ ꯑꯈꯣꯏꯗꯤ ꯑꯉꯥꯡ ꯑꯣꯏꯔꯤꯀꯥꯟꯗꯒ ꯗ꯭ꯔꯦꯁꯀꯖ‌ꯦ ꯅꯥꯥꯟꯜꯒ ꯕꯥꯖꯔ ꯆꯠꯇꯣꯏꯅꯤ ꯒꯥꯏ ꯆꯠꯇ꯭ꯔꯥ ꯍꯧꯖꯤꯛ ꯇꯤꯗꯦ ꯍꯧꯖꯤꯛ ꯑꯥ ꯍꯧꯖꯤꯛꯇꯤꯅꯦ ꯑꯥ ꯍꯧ ꯅꯣꯏ ꯃꯥꯥ ꯍ‌ꯣꯏꯖꯨ ꯑꯗꯨꯝ ꯐꯠ ꯐꯠ ꯑꯗꯨꯝ ꯆꯠꯇ꯭ꯔꯥ
ꯀ ꯑꯈꯣꯏ ꯃꯥ ꯍꯥꯏꯅꯦ ꯐꯤꯔꯣꯜ ꯅꯥꯜꯂ ꯀꯩꯗꯧꯗꯣꯏꯅꯣ ꯄꯣꯠ ꯇꯥꯡꯈꯠꯅꯝꯅꯦ
ꯅꯠꯇꯦ ꯑꯗꯨ ꯅꯠꯇꯦ ꯃꯤ ꯑꯈꯣꯏꯒꯤ ꯃꯤꯒꯩꯅ ꯀꯩ ꯍꯥꯏ ꯈꯪꯕ꯭ꯔ ꯕꯖꯥꯔꯗ ꯅꯥꯜ ꯂꯥꯛꯏ ꯃꯌꯥꯝꯗꯣ ꯍꯥꯏꯒꯠ ꯄꯃꯤ ꯉꯥꯛꯇꯅ‌ꯦ
ꯑꯩꯕ‌ꯣ ꯑꯈꯣꯃꯥꯢ ꯌꯨꯝꯒꯤ ꯐꯅꯦꯛꯇꯒ ꯆꯠꯈꯤ ꯍꯥꯏꯕ ꯗ꯭ꯔꯦꯁ ꯍ‌ꯦꯛ ꯅꯥꯜꯂꯨꯕꯗ ꯇꯥꯡꯈꯠꯂꯛ ꯇꯣꯏꯅꯦꯌꯦ ꯃꯥ ꯍꯥꯏꯅꯦ
ꯀꯅꯥꯅꯕꯨ ꯎꯗꯣꯏꯅꯣꯅ ꯀꯥꯏꯅꯒ ꯂꯩꯗꯅ
ꯎꯝ ꯎꯝ
ꯎꯝ ꯀ‌ꯣ ꯑꯗꯩ ꯈꯨꯝꯖꯜꯂꯖꯨ ꯆꯠꯂꯗꯤ ꯀꯅꯥꯅꯕꯨ ꯈꯪꯍꯧꯗꯣꯔꯤꯒꯦꯅꯅꯦ
ꯎꯝ ꯈꯟꯂꯦ ꯏꯕꯦꯝ ꯑꯗꯒꯤ ꯑꯣꯛꯇꯣꯗꯁꯨ ꯆꯠꯇꯣꯏꯅꯦ ꯑꯁ ꯀꯗꯧꯋꯦꯒꯦ ꯀꯥꯏꯅꯒ ꯀꯣ
ꯀꯩꯅꯣ ꯇꯧꯒꯗꯕꯅꯦ ꯀꯣꯂꯦꯖ ꯗ꯭ꯔꯦꯁꯇ ꯆꯠꯀꯗꯕꯅꯦ
ꯑꯣꯛꯇꯣ ꯕꯔꯒꯤ ꯑꯗꯨꯅ
ꯑꯍꯣꯏ
ꯑꯗꯨ ꯇꯥꯕꯨ ꯇꯥꯕꯤꯕ꯭ꯔꯣ
ꯇꯥꯕꯅꯦ
ꯎꯝ
ꯅꯍꯥꯃꯨꯛ ꯑꯦ ꯅꯍꯥꯃꯨꯛ ꯑꯗꯣ ꯍꯥꯏꯔꯒ ꯑꯦꯝ ꯌꯨ ꯆꯠꯄꯗ ꯑꯣꯛꯇꯣ ꯕꯔꯥꯗꯣ ꯇꯥꯔꯛꯄꯗꯣ ꯅꯨꯡꯁꯤꯗ꯭ꯔꯣ
ꯎꯝ
ꯍꯥꯏꯗꯤ ꯈꯪꯗꯦ ꯅꯨꯡꯁꯤ
ꯑꯁ ꯑꯗꯣ ꯁꯦꯠꯇꯅ ꯂꯧꯒꯤꯕ ꯃꯤꯁꯨ ꯂꯩ ꯏꯕꯦꯝꯃ ꯃꯋꯥ ꯂꯧꯗꯕ
ꯑꯥ ꯅꯍꯟꯃꯨꯛꯀꯤ ꯀꯩꯅꯣꯗꯣ ꯂꯥꯏꯕ꯭ꯔꯦꯔꯤ ꯆꯠꯄꯗ ꯄꯩꯁꯥ ꯇꯧꯁꯟꯅꯔ ꯑꯣꯛ ꯊꯧꯗꯅ ꯂꯩꯕꯗꯣ ꯑꯗꯨꯅꯦ
ꯇꯟꯅ ꯂꯧꯕ ꯃꯤꯁꯨ ꯂꯩ ꯑꯗꯨ ꯍꯧꯖꯤꯛꯅꯦ ꯑ ꯀꯩꯅꯣꯗ ꯅꯠꯇꯕꯗꯅꯦ ꯀꯔꯤ ꯑꯃꯥ ꯗꯤꯖꯜꯒꯤ ꯅꯠꯇꯕꯤꯗ ꯕꯦꯇ꯭ꯔꯤꯒꯤꯅ ꯇꯣꯡꯕꯅ ꯈꯔ ꯍꯣꯡ ꯃꯥꯜꯂꯦ
ꯕꯦꯇ꯭ꯔꯤꯒꯤ ꯒꯥꯔꯤ ꯑꯃꯥ ꯀꯩꯅꯣꯗꯨꯔꯣ ꯍꯥꯏꯖ‌ꯦ
ꯇꯞꯄꯗ ꯃꯈꯣꯟ ꯊꯣꯛꯇꯕꯗ‌ꯣ ꯅꯠꯇꯔ‌ꯦ ꯅꯠꯇꯦ ꯃꯆꯥ ꯄꯤꯠꯇꯨ ꯅꯠꯇꯕ ꯕ꯭ꯂꯨ ꯀꯂꯔꯒꯤꯗꯣ
ꯍꯣꯡꯗꯕꯅꯤꯍꯦ
ꯍꯣꯡꯕ ꯃꯥꯜꯂꯦꯍꯦ ꯑꯩꯗꯣ ꯅꯍꯥꯃꯨꯛꯅꯦ ꯈꯪꯉꯕ꯭ꯔꯥ ꯑꯩ ꯍꯥꯏꯒꯦꯕ ꯗꯤꯖꯜꯒꯤꯗ ꯐꯣꯔꯇꯤ ꯂꯍꯧꯔꯦ ꯈꯪꯉꯕ꯭ꯔꯥ ꯑꯗꯨꯗꯨꯒꯅꯦ ꯑꯃꯥ ꯀꯩꯅꯣꯒꯤ ꯕꯦꯇ꯭ꯔꯤꯒꯤꯗꯨꯅ ꯊꯥꯔꯇꯤ ꯂꯍꯧꯋꯦ ꯍꯥꯏꯕ ꯀꯨꯏꯗꯕꯤꯗ ꯑꯩꯅ ꯑꯃꯥ ꯍꯟꯗꯛ ꯊꯕꯛ ꯆꯠꯄꯗ ꯆꯠꯄꯗꯣ ꯑꯗꯨꯗ
ꯅꯠꯇꯦ ꯑꯩ ꯀꯩꯅꯣꯝ ꯍꯥꯏꯒꯦ ꯃꯃꯤ ꯃꯤ ꯃꯥꯟꯅꯗꯕꯅꯦꯕꯀꯣ ꯌꯥꯝꯅ ꯑꯗꯣ ꯍꯥꯏꯗꯤ ꯅꯍ ꯑꯩꯈꯣꯏꯒꯤ ꯀꯣꯂꯦꯖ ꯀꯣꯂꯦꯖ ꯑꯧ ꯑꯩꯅ ꯅꯍꯟꯃꯨꯛ ꯀꯣ ꯑꯩꯅ ꯀꯣꯂꯦꯖ ꯆꯠꯄ ꯍꯂꯛꯄꯗꯀꯣ ꯑꯗꯨꯒꯨꯝꯕ ꯗꯨꯗꯗꯤꯅꯦ ꯂꯨꯄꯥ ꯀꯨꯟ ꯀꯨꯟ ꯂꯧꯋꯦꯕꯀꯣ ꯆꯨꯝꯅ ꯍꯥꯏꯗꯤ ꯀꯣꯂꯦꯖ ꯇꯨꯗꯒꯤ ꯕꯖꯥꯔꯕꯨ ꯂꯛ ꯂꯨꯄꯥ ꯀꯨꯟ ꯀꯨꯟ ꯂꯧꯋꯦꯕꯀꯣ ꯃꯣꯏꯅ ꯍꯜꯂꯛꯄꯗ
ꯑꯥ
ꯆꯨꯝꯅꯩ ꯑꯣꯛꯇꯣꯗꯅ ꯂꯨꯄꯥ ꯇꯔꯥ ꯇꯔꯥꯅꯦꯕ ꯂꯧꯏꯖꯦ ꯑꯣꯇꯣ ꯑꯗꯨꯌꯥꯝ ꯄꯩꯔꯤ ꯃꯌꯥꯝꯗꯣ ꯂꯣꯏ ꯀꯨꯟ ꯀꯨꯟ ꯀꯨꯟ ꯀꯨꯟ ꯉꯥꯛꯇꯅꯦ ꯍꯥꯏꯕ꯫
ꯑꯣ꯫
ꯑꯗꯨꯒ ꯆꯨꯝꯅ ꯑꯣꯛꯇꯣꯗꯣ ꯑꯗꯨ ꯃꯣꯏ ꯑꯗꯨꯝ ꯍꯥꯏꯗꯣꯏꯅꯦꯕ ꯑꯁ ꯅꯣꯏꯅ ꯂꯨꯄꯥ ꯀꯨꯟ ꯂꯨꯄꯥ ꯇꯔꯥ ꯍꯦꯟꯖꯤꯟꯕꯩ ꯄꯥꯝꯃꯨꯅꯤꯅꯦ ꯀꯨꯟ ꯀꯩꯅꯣ ꯇꯧꯔꯕ ꯉꯥꯏꯗꯣ ꯂꯨꯄꯥ ꯇꯔꯥ ꯍꯥꯏꯗꯤ ꯂꯨꯄꯥ ꯇꯔꯥꯒꯤ ꯁꯤꯠꯉꯥꯏꯗꯣ ꯀꯥꯏꯅꯒ ꯑꯗꯨꯝ ꯂꯥꯎꯔꯛꯇꯣꯏꯅꯦꯕ ꯑꯥ ꯃꯣꯏ ꯃꯌꯥꯝꯁꯤ ꯂꯥꯎꯔꯛꯇꯣꯏꯅꯦꯕ꯫
ꯀꯨꯟꯗꯣ ꯅꯣꯡ ꯅꯤꯅꯤ ꯇꯨꯡꯁꯤꯜꯂꯗꯤ ꯑꯃꯥ ꯇꯣꯡ ꯌꯥꯗꯣꯏ ꯅꯠꯇ꯭ꯔꯣ꯫
ꯑꯗꯨꯅꯦ꯫ ꯑꯗꯨ ꯃꯣꯏꯅ ꯑꯗꯨꯃꯥꯏꯅ ꯍꯥꯏꯔꯛꯄꯅꯤ ꯊꯝꯃꯒꯦ ꯊꯝꯃꯒꯦ ꯎꯝ꯫